ꯇꯥꯕ꯭ꯔꯣ ꯇꯥꯏ ꯇꯥꯏ ꯑꯣ ꯏꯆꯟ ꯑꯣꯏꯗꯣꯏꯔꯥ ꯏꯆꯦ ꯑꯣꯏꯗꯣꯏꯔꯁꯤꯕꯣ
ꯅꯆꯦ ꯑꯣꯏꯗꯣꯏꯅꯤ
ꯐꯥꯒꯤꯇꯧꯕꯅꯤꯗ
ꯆꯤꯡꯗ ꯂꯩꯕ꯭ꯔꯣ ꯇꯝꯗ ꯂꯩꯕ꯭ꯔꯣ
ꯇꯝꯗ ꯂꯩꯏꯌꯦ ꯅꯣꯏ ꯇꯝꯁꯦ ꯌꯥꯝ ꯁꯥꯏꯅꯦ
ꯁꯥꯏ ꯁꯥꯏ ꯌꯥꯝ ꯁꯥꯏ ꯅꯣꯡꯁꯨ ꯇꯥꯗꯦ
ꯇꯥꯔꯛꯑꯣ ꯍꯥꯏꯌꯣ
ꯎꯝ ꯆꯥꯛ ꯆꯥꯔꯕ꯭ꯔꯣ
ꯆꯥꯔꯦ
ꯀꯩ ꯏꯟꯁꯥꯡ ꯆꯥꯕ
ꯍꯋꯥꯏꯅꯦ
ꯑꯣ ꯑꯗꯨꯗꯤ ꯆꯞ ꯃꯥꯟꯅꯔꯦꯅꯦ ꯑꯩꯈꯣꯏꯒ
ꯆꯥꯔꯕꯣ ꯅꯪꯁꯨ
ꯑꯩ ꯆꯥꯔꯦ
ꯀꯩꯅꯣ ꯀꯔꯤ ꯊꯕꯛ ꯇꯧꯔꯤꯅꯣ ꯅꯪ
ꯑꯩꯩꯔꯣ ꯑꯩ ꯀꯩꯅꯣ ꯕꯣꯔꯗꯤꯡ ꯕꯣꯔꯗꯤꯡ ꯑꯉꯥꯡ ꯁꯦꯟꯅꯔ ꯂꯩꯕꯅꯤ
ꯍꯁ ꯌꯥꯝ ꯐꯩꯅꯦ
ꯎꯝ ꯏꯆꯦꯗꯤ
ꯏꯆꯦ ꯀꯥꯏꯅ
ꯅꯪ ꯏꯆꯦ ꯀꯧ ꯍꯥꯏꯗꯨꯗꯤ
ꯑꯩꯗꯤ
ꯍꯥꯥ
ꯀꯝꯕꯅꯦꯕ ꯂꯩꯗꯕꯒꯤ
ꯊꯕꯛ ꯂꯩꯇꯕꯒꯤ ꯇꯨꯝꯕ ꯎꯝ ꯇꯝꯗ ꯀꯩꯗꯧꯔ ꯂꯩꯔꯤꯅꯣ
ꯀꯣꯂꯦꯖ
ꯀꯣꯂꯦꯖ ꯀꯥꯏꯔꯣ
ꯑꯣ
ꯑꯣ ꯁꯦꯀꯦꯟ ꯁꯦꯃꯤꯁꯇꯔ ꯐꯥꯔꯁ ꯁꯦꯃꯤꯁꯇꯔ ꯍꯥꯥ
ꯐꯥꯔꯁ ꯑꯣꯏꯗꯣꯏꯅꯦ
ꯐꯥꯔꯁ ꯏꯌꯥꯔ
ꯑꯥ
ꯑꯗꯨꯒ ꯏꯆꯦ ꯀꯧꯒꯥꯏ
ꯍꯧꯕ ꯌꯥꯏ
ꯎꯝ ꯏꯆꯦ ꯑꯉꯥꯡ ꯇꯥꯔꯦ ꯏꯆꯦ ꯑꯉꯥꯡ
ꯎꯝ ꯅꯨꯡꯉꯥꯏꯕ꯭ꯔꯣ ꯑꯗꯨꯗ ꯂꯩꯕ
ꯅꯨꯡꯉꯥꯏ ꯅꯪꯗꯤ ꯍꯧꯖꯤꯛꯀꯥꯟꯁꯤ ꯀꯃꯥꯏ ꯀꯃꯥꯏꯅ ꯇꯧꯔꯤꯒꯦ
ꯑꯗꯨꯝ ꯂꯩꯔꯤꯗ ꯌꯨꯝꯗ
ꯚꯔꯥꯗ
ꯀꯣꯂꯦꯖ ꯆꯠꯇꯦ
ꯗꯤ ꯁꯨꯇꯤ ꯑꯣꯏꯔꯦ
ꯑꯣ ꯌꯥꯝ ꯁꯥꯈ꯭ꯔꯦꯅꯦ ꯉꯥꯁꯤ ꯅꯣꯡ
ꯌꯥꯝ ꯆꯤꯟꯕꯥ ꯃꯥꯂꯦ
ꯌꯥꯝ ꯆꯤꯟꯕ ꯃꯥꯜꯂꯦ
ꯉꯥꯛꯇ ꯇꯥꯔꯦ
ꯆꯤꯟꯗꯦ ꯋꯥꯔꯤ ꯁꯥꯐꯝ ꯈꯪꯗꯕꯒꯤ ꯁꯨꯝ ꯆꯠ ꯁꯥꯟꯅꯩꯅꯤ
ꯏꯁ
ꯋꯥꯔꯤ ꯁꯥꯕꯗꯣ ꯍꯩꯇꯕ ꯃꯤꯗꯤ ꯋꯥꯔꯤ ꯀꯨꯏ ꯀꯨꯏꯅ ꯁꯥꯏꯌꯦ ꯑꯩꯗꯤ ꯋꯥꯔꯤ ꯁꯥꯕꯗꯣ ꯍꯩꯏ ꯇꯧꯕ ꯀꯔꯤ ꯍꯥꯏꯗꯣꯏꯅꯣ ꯈꯪꯗ ꯑꯥ
ꯎꯪ ꯅꯨꯄꯤ ꯑꯃꯠꯇ ꯐꯥꯎ ꯀꯣꯏꯔꯛꯇ꯭ꯔꯕꯣ
ꯃꯅꯗꯅ
ꯑꯦꯁ ꯃꯅꯥ ꯗ꯭ꯔꯁꯨ ꯃꯅꯥ ꯍꯜꯂꯣ
ꯑꯁꯤꯗꯤ ꯔꯦꯟꯗꯝ ꯇꯧꯔꯛꯄꯅꯦ ꯑꯗꯨꯅ
ꯄꯥꯟꯗ꯭ꯔꯤ ꯕꯣ ꯅꯪ
ꯍꯥ ꯌꯨꯝ ꯄꯥꯟꯗꯔꯤꯗ ꯄꯥꯟꯗꯔꯤꯗ
ꯋꯥꯟꯈꯤꯔꯣꯏꯗꯔꯣ
ꯄꯥꯟꯈꯤꯔꯣꯏ ꯋꯥꯠꯈꯤꯅꯤ ꯊꯤꯔ ꯀꯟꯅ
ꯊꯤꯔꯁꯨꯏ ꯌꯥ ꯂꯩꯔꯝꯅꯤ
ꯐꯪꯗ꯭ꯔꯤꯗ ꯅꯪꯒꯤꯗꯤ ꯅꯪꯒꯤꯗꯤ ꯂꯩꯇ꯭ꯔꯣ
ꯂꯩꯇꯦ ꯗ
ꯑꯦ ꯊꯖꯗꯦꯗ
ꯎ ꯄꯀꯣꯏꯔ ꯦ
ꯅꯁꯛ ꯐꯖꯔꯒ ꯊꯥꯖꯗꯦꯗ
ꯊꯤꯕꯒꯤꯅꯤꯅꯦ ꯀꯣꯏꯗꯔꯁꯦ
ꯑꯦ ꯌꯥꯔꯦ ꯅꯪꯒꯤ ꯗꯤꯄꯤ ꯊꯝꯃꯤꯗꯨꯗꯤ
ꯅꯪ ꯐꯥꯜ ꯁꯤꯔ ꯈꯪꯗ ꯦꯗ ꯌꯥꯒꯗ꯭ꯔꯣ
ꯃꯊꯇ ꯂꯩꯕ꯭ꯔꯣ ꯀꯅꯥ ꯂꯩꯔꯤꯅꯣ
ꯃꯥꯥꯟꯕꯤ ꯌꯥꯝ ꯂꯩꯌꯦ
ꯑꯣ ꯍꯣꯏꯅꯤꯅꯦ ꯀꯔꯦ
ꯀꯤꯌꯦ ꯍꯥꯏꯕ꯭ꯔꯣ
ꯋꯥꯔꯤ ꯁꯥꯕꯗꯣ ꯍꯩꯇꯕꯒꯤ ꯁꯨꯝ ꯄꯟꯕꯗꯣ ꯋꯥ ꯉꯥꯡꯕꯗ
ꯑꯗꯨꯝ ꯍꯥꯏꯔꯛꯑꯣꯅꯦ ꯂꯣꯏꯔꯦ
ꯑꯣ ꯑꯩꯒꯤꯗꯤ ꯍꯧꯗꯉꯥꯏꯔꯤ
ꯑꯣ ꯑꯗꯨꯝ ꯇꯧꯔꯛꯑꯣ ꯑꯗꯨꯗꯤ
ꯎꯝ ꯃꯔꯤꯔꯛꯂ ꯇꯧꯕ ꯌꯥꯔꯤꯁꯦ
ꯎꯝ ꯑ
ꯑꯗꯨꯗꯤ ꯃꯔꯤ ꯂꯣꯏꯒꯔꯥꯗꯤ ꯂꯣꯏꯔꯦꯅꯦ
ꯑꯥ
ꯏꯃꯅꯕꯤꯒꯤ ꯅꯝꯕꯔꯁꯨ ꯊꯥꯕꯤꯔꯛꯀꯦ ꯑꯗꯨꯗꯨꯁꯨ ꯇꯧ
ꯑꯩꯗꯤ ꯅꯪꯒ ꯈꯛꯇ ꯇꯧꯔꯤꯗꯣ
ꯎꯝ
ꯌꯥꯝ ꯋꯥꯂꯦ ꯉꯝꯒꯗ꯭ꯔꯥ ꯈꯪꯗꯦ ꯀꯤꯌꯦꯕ ꯋꯥꯔꯤ ꯁꯥꯕꯁꯦ
ꯀꯤꯔꯅꯨ ꯍꯦ ꯀꯩꯅꯣ ꯅꯪꯁꯨ ꯅꯨꯄꯥ ꯃꯐꯝ ꯈꯈꯤꯗ ꯔꯦ ꯗꯗꯥ ꯉꯥꯉꯣ ꯀꯩꯁꯨ ꯀꯥꯏꯗꯦ ꯑꯗꯨꯝ ꯑꯉꯥꯡꯁꯤꯡ ꯈꯛꯇ ꯁꯦꯟꯅꯕ꯭ꯔꯣ ꯑꯣꯖꯥꯗꯤ ꯑꯣꯏꯗ꯭ꯔꯣ
ꯀꯣꯆꯤꯡ ꯇꯧꯔꯒ ꯑꯉꯥꯡ ꯁꯦꯟꯅꯔ ꯂꯩꯔꯤꯅꯤꯗ
ꯌꯥꯝ ꯐꯩꯅꯦ
ꯅꯪꯗꯤ ꯑꯇꯣꯞꯄꯗꯤ ꯀꯔꯤ ꯇꯧꯕ꯭ꯔ
ꯀꯔꯤꯁꯨ ꯇꯧꯗꯦ
ꯎꯝ ꯀꯂꯦꯖ ꯈꯤꯇꯛ ꯀꯥꯕ
ꯎꯝ ꯀꯂ꯭ꯔꯁꯀꯥꯗꯤ ꯑꯗꯨꯝ ꯇꯨꯝꯃꯥꯒ ꯆꯥꯕꯥ ꯇꯧꯔꯒ ꯂꯩꯌꯦ ꯕꯛꯁꯨ ꯂꯩꯇꯦ
ꯎꯝ ꯃꯁꯛ ꯐꯖꯕ ꯅꯨꯄꯤꯁꯦ ꯑꯗꯨꯃꯥꯏꯅ ꯆꯥꯔ ꯇꯨꯝꯃ ꯂꯩꯕ꯭ꯔꯥꯕ
ꯎꯝ ꯃꯥꯅ ꯐꯖꯩ ꯍꯥꯏꯒꯦ ꯅꯪꯑꯣꯟꯗ
ꯎꯔꯤꯗꯨꯕꯨ ꯊꯥꯖꯕ ꯌꯥꯕ꯭ꯔꯣ
ꯑꯇꯣꯞꯄ ꯃꯤꯗꯤ ꯋꯥꯔꯤꯒ ꯁꯥꯔꯒ ꯈꯥꯏꯔꯛꯇ꯭ꯔꯣ
ꯈꯥꯏꯔꯛ ꯇꯦꯗ ꯑꯣ ꯏꯅꯎ ꯀꯌꯥꯅꯣ ꯅꯪꯒꯤꯗꯨꯕꯨ
ꯆꯠꯅꯤ
ꯎꯄꯥꯥꯉ
ꯃꯠꯇ ꯁꯟꯅꯄꯤꯃꯒ
ꯑꯣ
ꯅꯪꯗꯤ
ꯏꯕꯨꯡ ꯑꯍꯨꯝ ꯂꯩ
ꯑꯍꯨꯝ ꯅꯪꯅꯇꯣꯝꯕꯤ
ꯎꯝ
ꯑꯣ ꯑꯗꯨꯝ ꯃꯤꯅꯤꯉꯦ
ꯅꯪꯒꯤꯅ ꯆꯟꯗ ꯍꯥꯏꯗꯤ ꯄꯤꯔꯣ
ꯀꯔꯤ
ꯃꯆꯟ ꯅꯨꯄꯤꯗꯣ ꯑꯩꯒꯤ ꯄꯤꯔꯣꯕ ꯁꯨ ꯏꯖꯦꯂꯥꯏꯇꯦ ꯑꯗꯨꯗꯤ ꯁꯤ ꯌꯥꯝ ꯄꯥꯝꯃꯦ
ꯏꯆꯦ ꯑꯣꯏꯔꯒꯗꯥ ꯅꯣꯏꯒꯤ ꯀꯣ ꯑꯣꯏꯔꯒꯅꯤ
ꯏꯅꯥꯎ ꯅꯨꯄꯤ ꯑꯣꯏꯗꯣꯢꯕ
ꯅꯣꯏꯒꯤ ꯕꯦꯁ
ꯀꯌꯥ ꯁꯔꯦ ꯅꯪꯗꯤ
ꯆꯔꯣ
ꯑꯥ
ꯇ꯭ꯋꯦꯟꯇꯤꯒ ꯁꯚꯦꯟ
ꯍ ꯄꯤ ꯊꯕ ꯌꯥꯔꯦꯅꯦ ꯑꯗꯨ
ꯅꯗꯤ ꯀꯌꯥ
ꯇ꯭ꯋꯦꯟꯇꯤ ꯐꯣꯔ
ꯐꯣꯔ
ꯑꯥ
ꯎꯝ ꯈꯦꯅꯦꯕꯅꯠꯇꯦꯔ
ꯍꯁꯅꯩꯗ
ꯀꯔꯤ ꯈꯦꯠꯅꯔꯤꯕ
ꯑꯍꯨꯝ
ꯑꯍꯨꯝꯁꯤꯗꯤ ꯅꯪꯅꯕꯨ ꯍꯦꯅ ꯑꯍꯟ ꯑꯣꯏꯒꯅꯤꯗ
ꯌꯥꯏ ꯌꯥꯕꯖꯥꯅꯦ
ꯑꯗꯨꯏꯗꯤ ꯋꯥ ꯉꯥꯡꯕꯁꯨ ꯍꯥꯏꯗꯤ ꯅꯪ ꯈꯔ ꯇꯥꯛꯄꯤꯕ ꯇꯥꯕꯅꯦ
ꯑꯁꯁ ꯋꯥꯔꯤꯏꯇ ꯍꯦ
ꯑꯩꯗꯤꯤꯌꯦ ꯑꯃꯨꯛꯀꯤ ꯇꯧꯗ꯭ꯔꯤꯑꯕ ꯈꯪꯗꯦꯕ ꯑꯗꯨꯅ
ꯎꯝ ꯅꯪꯒꯤ ꯄꯨꯟꯁꯤꯅꯀꯣ
ꯎꯝ
ꯍꯄꯣꯏꯔ ꯇ꯭ꯔꯦꯒꯣꯅꯪ
ꯅꯨꯄꯤꯒꯤꯗꯤ ꯀꯣꯏꯔꯛꯑꯦ ꯍꯧꯖꯤꯛꯇꯤ ꯀꯣꯏꯗꯦꯕꯀꯣ ꯑꯗꯣ ꯁꯨꯝ ꯏꯁꯇ꯭ꯔꯦꯡꯖꯔꯗꯣ ꯐꯥꯔꯁ ꯇꯥꯏꯝ ꯀꯣꯛ ꯋꯥꯔꯤ ꯁꯥꯕꯗꯣ ꯍꯩꯇꯕ ꯁꯨꯝ ꯁꯥꯔ ꯁꯨꯝ ꯁꯥꯔꯒꯗꯤ ꯍꯩꯒꯗꯕ
ꯎꯝ ꯁꯔꯥꯒ ꯂꯩ ꯐꯤꯗ ꯂꯩꯔꯗꯤ
ꯎ ꯀꯅꯥꯅ ꯁꯥꯗꯣꯏꯕꯣ
ꯃꯤ ꯌꯥꯝ ꯂꯩꯔꯤꯁꯤꯕꯨ ꯅꯠꯇꯦꯍꯦ ꯅꯨꯄꯤꯁꯨ ꯌꯥꯎꯕꯅꯦ
ꯑꯗꯨ ꯃꯤꯡꯗꯣ ꯈꯪꯗꯦꯅꯦ ꯅꯣꯏꯒꯤꯗꯤ ꯏꯃꯥꯟꯗ ꯃꯥꯟꯅꯩꯅꯦ
ꯅꯝꯕꯔꯗ ꯂꯧꯊꯣꯛꯑꯒ ꯀꯣꯜ ꯇꯧꯔꯛꯄ ꯌꯥꯕ꯭ꯔꯣꯅ ꯍꯪꯉꯣ
ꯅꯨꯄꯥ ꯑꯣꯏꯔꯝꯝꯕꯗꯤ ꯏꯇꯟꯗ꯭ꯔꯣ
ꯑꯁ ꯅꯨꯄꯥ ꯑꯣꯏꯔꯁꯨ ꯀꯥꯏꯗꯦ ꯀꯩꯅꯣ ꯋꯥꯗ ꯋꯥꯔꯤ ꯇꯧꯅꯤꯡꯗ꯭ꯔꯣꯅꯪ
ꯅꯨꯄꯥꯗꯣ ꯃꯤꯅꯤꯠ ꯇꯔꯥ ꯀꯨꯟꯗꯣ ꯀꯩ ꯋꯥꯔꯤ ꯁꯥꯟꯅꯗꯣꯏꯕ
ꯑꯦ ꯏꯁ ꯅꯨꯄꯤꯗꯗꯤ ꯋꯥꯏ ꯌꯥꯕ ꯋꯥꯅꯤꯅꯦ ꯅꯪꯒꯤꯗꯣ
ꯑꯗꯨꯝ ꯅꯨꯄꯤꯗꯗꯤ ꯑꯗꯨꯝ ꯂꯩꯗꯅ
ꯍꯣꯏ ꯑꯩꯈꯣꯏꯒꯤꯁꯨ ꯑꯗꯨꯃꯥꯏꯅ ꯇꯧꯒꯦꯗ
ꯍꯣꯏꯅꯦ ꯑꯗꯨ ꯅꯨꯄꯤ ꯑꯣꯏꯗꯤ ꯑꯩꯅꯁꯨ ꯉꯥꯡꯅꯤ ꯅꯪꯅꯁꯨ ꯉꯥꯡꯅꯤ ꯅꯨꯨꯄꯥ ꯃꯁꯦꯜꯗꯤ ꯀꯩ ꯋꯥꯔꯤ ꯁꯥꯟꯅꯗꯣꯏꯕ
ꯑ ꯄꯤꯗ ꯑꯗꯨꯝ ꯈꯜꯂꯒ ꯇꯧꯣ
ꯑꯗꯨꯅ ꯈꯪꯗꯦ ꯅꯪ ꯐꯣꯇꯣ ꯌꯥꯎꯕꯒꯤ ꯈꯪꯕ ꯋꯥꯅꯤ ꯐꯣꯇꯣ ꯌꯥꯎꯗꯕ ꯃꯌꯥꯝ ꯌꯥꯎꯔꯤꯁꯤꯗꯤ
ꯌꯥꯎꯗ꯭ꯔꯁꯨ ꯃꯃꯤꯡꯗꯣ ꯆꯣꯡꯊꯣꯛꯄꯅꯦ
ꯃꯃꯤꯡꯗꯨꯣ ꯈꯪꯗꯦꯕ ꯅꯣꯏꯒꯤꯗꯤ ꯏꯥꯟꯅ ꯃꯥꯟꯅꯩꯑꯕ
ꯍꯗ꯭ꯔꯦ ꯑꯗꯨꯗꯤ ꯑꯩꯁꯨ
ꯀꯣꯛ ꯉꯥꯎꯔꯤꯅꯦ ꯑꯗꯨꯅ ꯑꯩꯅ ꯃꯤꯠ ꯇꯔꯦꯠ ꯀꯥ
ꯕꯣꯜ ꯌꯦꯡꯕ꯭ꯔꯣ ꯅꯣꯏ
ꯑ
ꯍꯉꯣꯏ
ꯅꯨꯡꯉꯥꯏꯕ꯭ꯔꯣ ꯌꯦꯡꯕ
ꯅꯨꯡꯉꯥꯏ ꯅꯣꯏ ꯅꯣꯏꯒꯤꯗꯤ ꯅꯪꯒꯤꯗꯤ ꯍꯤꯡꯉꯤꯕ꯭ꯔꯣ ꯄꯣꯛꯈꯕ꯭ꯔꯣ
ꯑꯩꯗꯤ ꯌꯦꯡꯗꯦ
ꯑꯣ
ꯀꯅꯥꯁꯨꯂ ꯏꯗ ꯍꯒꯗꯤ
ꯑꯣ ꯀꯔꯤꯒꯤ
ꯎꯝ ꯎꯝ
ꯕꯣ ꯌꯦꯉꯨ ꯅꯨꯡꯉꯥꯏꯕꯅꯦ ꯍꯣꯔꯦꯟ ꯅꯨꯃꯤꯗꯥꯡ
ꯑꯁ ꯏꯕꯗ ꯑꯣꯏꯅꯅꯤ ꯏꯒꯤꯅꯆꯥꯁꯤꯡꯁ ꯁ꯭ꯀꯨꯜ ꯆꯠꯈ꯭ꯔꯕꯣ
ꯆꯈ꯭ꯔꯦ
ꯏꯇꯣꯝ ꯇ ꯉꯥꯏꯔꯦ
ꯀꯇꯣ ꯑꯝꯇ ꯂꯩꯅꯦ
ꯀꯣꯏꯕ ꯆꯠꯂꯣ
ꯋꯥꯔꯤ ꯁꯥꯟꯅꯗꯅ ꯀꯣꯏꯕ ꯆꯠꯇꯣꯔꯤꯕ
ꯏ
ꯀꯣꯏꯕꯗꯤ ꯍꯣꯔꯦꯟ ꯅꯨꯅꯨꯡꯗꯥꯡ ꯏꯪꯉꯀꯥꯟꯗ ꯈ ꯇꯧꯅꯤꯗ
ꯕꯣꯔꯗꯤꯡꯗ ꯂꯩꯕꯒꯤ ꯍꯋꯥꯏ ꯉꯥꯛꯇ ꯆꯥꯔꯝꯒꯅꯤ ꯅꯪ ꯍ ꯋꯥꯥꯏꯒ ꯌꯦꯔꯨꯝꯒ
ꯆꯗꯦꯗ ꯀꯥꯡꯁꯣꯢꯁꯨ ꯑꯗꯨꯝ ꯆꯥꯏ ꯀꯩꯅꯣ
ꯅꯪꯅ ꯊꯣꯡꯕ꯭ꯔꯥ
ꯊꯣꯡꯗꯦ ꯑꯩꯁꯦ ꯐꯝꯃꯒ ꯆꯥꯔꯒ ꯐꯝꯃꯒ ꯆꯥꯔꯒ ꯂꯩꯕꯅꯤꯅꯦ ꯑꯉꯥꯡ ꯁꯦꯟꯅꯔꯒ ꯂꯥꯏꯔꯤꯛ ꯈꯔ ꯇꯥꯛꯑꯒ ꯀꯃꯥꯏꯅ ꯊꯣꯡꯒꯅꯤ ꯅꯣꯏꯗꯦ ꯑꯦꯛꯖꯥꯝꯒꯨꯝꯕꯗꯤ ꯊꯥꯗ꯭ꯔꯣ ꯑꯦꯛꯖꯥꯝꯒꯨꯝꯕꯗꯤ ꯊꯥꯗ꯭ꯔꯣ ꯎꯝ
ꯈꯥꯗꯦꯕ
ꯊꯥꯔꯣꯏꯗ꯭ꯔꯣ ꯒ꯭ꯔꯦꯖꯨꯋꯦꯁꯟ ꯇꯔꯒ ꯎꯝ ꯒ꯭ꯔꯦꯖꯨꯑꯁꯟꯂꯣꯔꯒ ꯀꯩꯗꯗꯦꯕ
ꯑꯩ ꯀꯣ
ꯎꯝ
ꯇ꯭ꯔꯦꯅꯤꯡ ꯑꯃ ꯇꯧꯕꯅꯦ
ꯀꯔꯤꯒꯤ ꯇꯥꯕ꯭ꯔ
ꯑ ꯇꯥꯏꯌꯦ
ꯎꯝ ꯄꯩꯁꯥ ꯇꯥꯟꯕ ꯍꯧꯔꯦ ꯄꯩꯁꯥ ꯇꯥꯟꯕ ꯍꯧꯔꯦ ꯍꯧꯖꯤꯛꯇꯒꯤ
ꯍꯧꯗꯦꯗ ꯈꯠꯇ ꯄꯩꯁꯥ ꯀ꯭ꯔꯔꯤꯁꯤ ꯇꯇꯦ
ꯅꯪꯗꯤ ꯁꯤ ꯌꯥꯎꯕ ꯀꯌꯥꯝ ꯀꯨꯏꯔꯒꯦ
ꯍꯞꯇꯥ ꯑꯃ ꯒꯨꯝꯕꯗ ꯉꯥꯏꯔ ꯃꯅꯤꯗ
ꯋꯥꯔꯤ ꯁꯥꯕ ꯂꯣꯏꯅ ꯂꯣꯏꯈ꯭ꯔꯦ ꯑꯇꯣꯞꯄꯗꯤ ꯑꯇꯣꯞꯄ ꯎꯝ ꯄꯩꯁꯪ ꯐꯪꯕ ꯌꯥꯎꯒ꯭ꯔꯕꯣ
ꯑꯁ ꯂꯣꯏꯔꯦꯅ ꯁꯤꯁꯨꯈꯤꯇ ꯃꯅꯤꯗ
ꯍꯝ ꯍꯝ
ꯌꯥꯝꯗꯦ
ꯑꯩꯁꯨ ꯈꯪꯗꯦꯗ ꯉꯔꯥꯡ ꯅꯍ ꯈꯛꯇ ꯈꯪꯕꯅꯦ ꯏꯆꯟꯅꯨꯄꯤ ꯑꯃꯅ ꯍꯥꯏꯔꯛꯄꯅꯦ ꯃꯥꯗꯤ